ꯑꯥ
ꯍꯜꯂꯣ ꯇꯥꯕ꯭ꯔꯣ ꯇꯏꯌꯦ ꯇꯨꯝꯃꯕꯣ
ꯇꯨꯝꯗꯔꯤꯌꯦ
ꯁꯨꯝ ꯂꯩꯔꯝꯃꯤꯅꯦ ꯑꯩꯖꯦ ꯅꯉꯣꯟꯗ ꯀꯩꯅꯣꯝꯇꯥ ꯍꯪꯉꯛꯀꯦ ꯇꯧꯕꯅꯤꯅꯦ
ꯎꯝ ꯎꯝ ꯍꯥꯏꯔꯛꯑꯣ
ꯑ ꯅ ꯅꯣꯏ ꯀꯣꯆꯤꯡ ꯆꯠꯂꯝꯕꯗꯣ ꯑꯗꯨꯒꯤꯗ ꯂꯥꯏꯕ꯭ꯔꯦꯔꯤ ꯌꯥꯎꯋꯦ ꯍꯥꯏꯕꯗꯣ ꯎꯝ ꯎꯝ ꯑꯗꯨ ꯇꯣꯉꯥꯟꯅ ꯍꯥꯏꯗꯤ ꯃꯣꯏ ꯀꯣꯆꯤꯡ ꯇꯝꯗꯕꯁꯨ ꯑꯗꯨꯝ ꯆꯠꯄ ꯌꯥꯕ꯭ꯔꯥ ꯀꯃꯥꯏꯅ ꯇꯧꯏ ꯍꯥꯏꯅ ꯍꯪꯉꯛꯏꯅꯦ ꯑꯩꯁꯦ
ꯌꯥꯏꯌꯦ ꯌꯥꯏꯌꯦ ꯀꯩꯅꯣ ꯇꯧꯔꯣ ꯅꯣꯏ ꯑꯦꯛꯖꯥꯝ ꯃꯌꯥꯒꯤ ꯂꯥꯏꯕ꯭ꯔꯦꯔꯤ ꯆꯠꯀꯦ ꯍꯥꯏꯔꯣ
ꯑꯥ ꯑꯩꯖꯦ ꯉꯥꯏꯍꯥꯛ ꯉꯥꯏꯍꯥꯛ ꯆꯠꯁꯤꯔꯥ ꯀꯥ ꯃꯅꯨꯡꯗꯗꯤ ꯑꯗꯨꯝ ꯂꯥꯏꯔꯤꯛꯇꯣ ꯄꯥꯕꯨꯗꯤ ꯉꯥꯏꯍꯥꯛ ꯄꯥꯔꯁꯨ ꯑꯃ ꯀꯩꯅꯣ ꯑꯣꯏꯕ ꯉꯝꯗꯕꯗꯣ ꯫ ꯇꯨꯝꯅꯤꯡꯉꯛꯇꯅ ꯉꯥꯏꯍꯥꯛ ꯑꯃꯨꯛ ꯎꯝ ꯐꯃꯨꯡꯗ ꯑꯃꯨꯛ ꯋꯥꯏꯁꯟ ꯑꯗꯨꯃꯥꯏꯅ ꯇꯧꯕꯒꯤ ꯑꯩꯁꯦ ꯍꯥꯏꯐꯦꯠ ꯎꯝ ꯆꯠꯂꯒ ꯌꯦꯡꯁꯤꯔꯥ ꯑꯗꯨꯃꯥꯏꯅ ꯍꯪꯉꯛꯏꯅꯦ ꯫
ꯎꯝ ꯍꯣꯏ ꯍꯣꯏ ꯀꯩꯅꯣ ꯇꯧꯁꯦ ꯑꯥ
ꯑꯥ ꯍꯧꯖꯤꯛꯀꯤꯁꯦ ꯑꯈꯣꯏꯒꯤ ꯀꯣꯆꯤꯗꯨꯒ ꯄꯨꯟꯗꯤ ꯄꯨꯜꯂꯒ ꯃꯔꯐꯨꯕꯨꯗꯤ ꯄꯨꯟꯗꯦꯕꯀꯣ ꯑ ꯑꯗꯨ ꯑꯗꯨꯝ ꯀꯩꯁꯨ ꯀꯩꯅꯣꯕꯨꯗꯤ ꯑꯗꯨꯝ ꯄꯨꯟꯕꯅꯤꯅ ꯈꯪꯅꯔꯅꯤ ꯈꯪꯗꯤ ꯈꯪꯅꯅꯤꯕꯀꯣ ꯑꯗꯨꯃꯥꯏꯗꯤ ꯑꯣꯏꯕꯅꯦ ꯃꯣꯏꯒꯤ ꯂꯥꯏꯕ꯭ꯔꯦꯔꯤꯗꯣ ꯑꯣꯗꯣ ꯑꯅꯧꯕ ꯑꯣꯏꯕꯒꯤꯅꯦ ꯄꯩꯁꯥꯒꯗꯤ ꯈꯔ ꯇꯥꯏꯑ ꯍꯥꯏꯕꯗꯨꯀꯣ ꯍꯧꯖꯤꯛꯇꯤ ꯍꯧꯗꯣꯛꯄ ꯀꯨꯏꯗ꯭ꯔꯤꯕꯁꯦ ꯃꯌꯥꯝꯗꯒꯤ ꯑꯗꯨꯝ ꯂꯨꯄꯥ ꯌꯥꯡꯈꯩ ꯆꯥꯝꯃ ꯑꯗꯨꯝ ꯇꯥꯕꯅꯤ ꯕꯀꯣ ꯑꯗꯨꯝ ꯅꯣꯏ ꯌꯥꯎꯒꯦ ꯍꯥꯏꯔꯗꯤ ꯈꯔ ꯅꯧꯔꯤꯀꯥꯟꯒꯨꯝꯕ ꯑꯗꯨꯗ ꯌꯥꯎꯍꯧꯔꯣ ꯑꯣ ꯍꯣꯏ ꯍꯣꯏ ꯑꯗꯨꯗꯤ ꯄꯩꯁꯥꯗꯣ꯫ ꯈꯔ ꯂꯨꯄꯥ ꯌꯥꯡꯈꯩ ꯆꯥꯝꯃꯥ ꯍꯥꯏꯗꯣ ꯊꯥ ꯈꯨꯗꯤꯡꯒꯤ ꯑꯗꯨꯝ ꯁꯦꯞ ꯇꯧꯔꯛꯀꯥꯗꯣꯏꯅꯤꯗꯅꯀꯣ
ꯑꯗꯨꯃꯥꯏꯅ ꯌꯥꯎꯒꯦꯁꯨ ꯌꯥꯎꯍꯧꯋꯣ ꯅꯣꯏ ꯑꯗꯨꯝꯅꯦ ꯑꯦꯁꯤ ꯌꯥꯎꯕ ꯌꯥꯎꯗꯕ ꯀꯩꯀꯥ ꯑꯗꯨꯝ
ꯑꯩ ꯑꯩ ꯑꯄꯥꯝꯗꯨꯒꯤ ꯃꯇꯨꯡ ꯏꯟꯅ ꯑꯗꯨꯝ ꯈꯟꯕ ꯌꯥꯕꯅꯦꯕꯀꯣ ꯑꯗꯨꯃꯥꯏꯅ ꯇꯧꯔ ꯌꯦꯡꯉꯣ ꯑꯣ ꯑꯗꯨꯗꯤ ꯑꯩꯁꯦ ꯑꯇꯣꯞꯄ ꯑꯃꯗꯕꯨꯗꯤ ꯅꯍꯥꯟꯃꯨꯛ ꯆꯠꯂꯝꯕꯗꯣ ꯎꯝ ꯎꯝ ꯑꯗꯨꯗꯨꯕꯨꯗꯤ ꯀꯩꯅꯣ ꯇꯧꯋꯦ ꯑꯗꯨꯝꯗꯤ ꯅꯨꯡꯉꯥꯏꯌꯦ ꯑꯗꯨ ꯑꯣꯏꯔꯁꯨ ꯈꯔ ꯍꯦꯟꯅ ꯫ ꯀꯩꯅꯣ ꯇꯧꯕꯗꯣ ꯎꯝ ꯃꯃꯤ ꯃꯄꯥꯟ ꯑꯣꯏꯕ ꯈꯔ ꯍꯦꯟꯅ ꯅꯛꯄꯗꯣ ꯎꯝ ꯎꯝ ꯑꯗꯨꯗ ꯍꯣꯏ ꯍꯣꯏ ꯑꯗꯨꯃꯥꯏꯅ ꯑꯣꯏꯅ ꯑꯃꯨꯛ ꯀꯩꯅꯣ ꯇꯧꯒꯦ ꯅꯪꯅ ꯍꯥꯟꯅ ꯆꯠꯂꯝꯕꯗꯨꯁꯨ ꯃꯤꯗꯤ ꯑꯗꯨꯝ ꯌꯥꯝ ꯌꯥꯝꯕ ꯃꯥꯜꯂꯤꯗ꯫ ꯑ ꯌꯥꯝꯃꯦ ꯃꯣꯏꯒꯤꯗꯣ ꯑꯗꯩꯗꯤ ꯑꯥ ꯍꯧꯖꯤꯛꯇꯤ ꯑꯃꯨꯛ ꯃꯌꯥꯝ ꯆꯥꯎꯊꯣꯛꯑꯦ ꯍꯥꯏꯕꯅꯦꯕ
ꯑ
ꯑꯗꯒꯤꯗꯤ ꯇꯤꯐꯤꯟ ꯁꯥꯔꯚꯤꯁꯀꯗ ꯃꯌꯥꯝ ꯍꯥꯞꯀꯠꯂꯦ ꯍꯥꯏꯌꯦꯕꯀꯣ ꯫ ꯑꯣ ꯃꯣꯏꯅ ꯑꯗꯨꯝ ꯄꯤꯔꯤꯔꯣ ꯇꯤꯐꯤꯟꯖꯦ ꯑꯥ ꯃꯣꯏꯅ ꯑꯗꯨꯝ ꯄꯤꯕꯅꯦꯕ ꯑꯣ ꯑꯗꯨꯏ ꯑ ꯑꯗꯒꯤ ꯀꯩꯅꯣ ꯇꯧꯋꯦ ꯑꯗꯨꯒꯤ ꯃꯥꯒꯤ ꯂꯥꯏꯕ꯭ꯔꯦꯔꯤꯒꯤ ꯃꯤꯗꯣ ꯃꯄꯨꯗꯣ ꯑꯗꯨꯒꯤ ꯅꯝꯕꯔ ꯀꯟꯇꯦꯛ ꯀꯩꯀꯥꯕꯨꯗꯤ ꯑꯗꯨꯝ ꯌꯥꯎꯕ ꯑꯗꯨ ꯃꯥꯏ ꯁꯇꯦꯇ꯭ꯁꯇꯥ ꯎꯕ ꯑꯗꯨꯃꯥꯏꯅ ꯇꯤꯚꯤꯟ ꯁꯥꯔꯚꯤꯁ ꯀꯩꯀꯥ ꯊꯝꯃꯦ ꯑꯗꯥꯒꯤꯗꯤ ꯑ ꯀꯥꯗꯣ ꯍꯦꯟꯅ ꯑꯗꯨꯝ ꯆꯥꯎꯊꯣꯛꯄ ꯑꯣꯏꯕ ꯍꯥꯏꯗꯤ ꯀꯩꯅꯣꯗꯣ ꯁꯤꯗ ꯀꯦꯄꯥꯁꯤꯇꯤ ꯍꯦꯟꯒꯠꯄꯗꯣ
ꯎꯝ
ꯑꯗꯨꯃꯥꯏꯅ ꯑꯣꯏꯌꯦ ꯑꯗꯣ ꯃꯤ ꯌꯥꯝꯃꯦ ꯍꯥꯏꯔꯁꯨꯀꯣ
ꯎꯝ
ꯂꯥꯏꯔꯤꯛ ꯄꯥꯕ ꯅꯨꯡꯉꯥꯏꯇꯕꯕꯨꯗꯤ ꯑꯣꯏꯗꯦꯕ ꯍꯥꯏꯗꯤ ꯃꯤ ꯌꯥꯝꯖ ꯇꯥꯔꯒꯁꯨ
ꯍꯣꯏ
ꯑꯗꯨꯝ ꯃꯥꯏ ꯃꯥꯏꯒꯤ ꯐꯖꯅ ꯀꯩꯅꯣ ꯑꯗꯨꯝ ꯄꯥꯕꯝ ꯊꯣꯛꯄ ꯄꯥꯕ ꯑꯗꯨꯃꯥꯏꯅ ꯇꯧꯋꯦ ꯑꯗꯨꯒꯤꯕꯨꯗꯤ ꯅꯨꯡꯉꯥꯏꯅꯦ ꯃꯦꯟꯇꯦꯅꯦꯟꯁ ꯐꯖꯅ ꯇꯧꯔꯗꯤ ꯑꯗꯨꯝ ꯅꯨꯡꯉꯥꯏꯕꯗꯨꯅꯦ ꯑ ꯗꯨꯃꯥꯏꯕꯨꯗꯤ ꯑꯣꯏꯌꯦ
ꯑꯝ
ꯍꯣꯏ ꯑꯗꯨꯅꯦ ꯑꯩ ꯍꯥꯏꯅ ꯅꯪ ꯍꯥꯟꯅ ꯆꯠꯂꯝꯕꯗꯣ ꯑꯃ ꯅꯍꯥꯟꯋꯥꯏ ꯃꯤ ꯑꯌꯥꯝꯕ ꯑꯗꯨꯗ ꯆꯠꯅꯕꯩ ꯗꯇ ꯇꯧꯔꯤꯕ ꯃꯥꯅꯁꯨ ꯈꯔ ꯂꯤꯕꯁꯨ ꯑꯣꯏꯔꯒꯅꯦ ꯍꯣ ꯍꯣꯏ ꯑꯗꯨꯗꯨꯗꯤ ꯃꯤ ꯌꯥꯝ ꯆꯠꯅꯕꯒꯤ ꯑꯥ ꯅꯨꯡꯕꯨꯗꯤ ꯅꯨꯡꯉꯥꯏ ꯑꯗ ꯃꯥꯅ ꯈꯤꯇꯪ ꯃꯅꯨꯡ ꯆꯪꯁꯤꯟꯕꯗꯣ꯫
ꯎꯝ
ꯑꯗꯨꯗꯨꯒꯤ ꯑꯩꯗꯤ ꯒꯥꯔꯤ ꯀꯩꯀꯥ ꯊꯧꯕꯁꯨ ꯍꯩꯇꯕ ꯑꯣꯏꯕꯒꯤ ꯈꯣꯡꯅ ꯁꯨꯝ ꯆꯠꯄꯗꯣ ꯋꯥꯕ
ꯍꯣꯏ ꯍꯣꯏ ꯐꯠ ꯂꯥꯎꯅ ꯀꯨꯝꯊꯔꯒ ꯆꯠꯄ ꯌꯥꯕꯗꯣ ꯅꯨꯡꯉꯥꯏꯇꯗꯤ ꯊꯦꯡꯉꯦ ꯈꯣꯠꯂꯦ ꯍꯥꯏꯔꯁꯨ ꯑꯃ ꯍꯣꯕꯦ ꯍꯣꯕꯦ ꯆꯪꯕꯗ ꯅꯪꯕ ꯍꯥꯏꯕ ꯑꯃ ꯂꯩꯗꯣ ꯌꯨꯝꯗꯒꯤ ꯑꯃꯨꯛ ꯁꯤꯗꯩ ꯊꯣꯛꯄ ꯈꯣꯠꯄꯗꯁꯨ ꯑꯃꯨꯛ ꯌꯥꯝꯅ ꯁꯥꯡ ꯂꯝꯕꯤꯗꯣ ꯑꯃꯨꯛ ꯊꯣꯛꯑꯅꯤ ꯒꯥꯔꯤ ꯇꯣꯡꯅꯕ ꯅꯠꯇ꯭ꯔꯥ ꯑꯗꯨ ꯍꯪꯒꯥꯠ ꯍꯟꯗꯥ ꯇꯧꯕꯗꯨꯅ ꯍꯦꯟꯅ ꯋꯥꯖꯈ꯭ꯔꯦꯗꯨꯅꯦ ꯫
ꯑꯗꯨꯒꯤ ꯑꯩꯗꯣ ꯈꯤꯇꯪ ꯅꯛꯄ ꯑꯣꯏꯅ ꯊꯤꯔꯛꯑꯕ ꯑꯥ ꯑꯥ ꯃꯥꯅꯦ ꯆꯠꯊꯣꯛ ꯆꯠꯁꯤꯟꯗꯅꯦꯕ ꯋꯥꯔꯒ ꯗꯥꯝ ꯂꯣꯏꯕ ꯒꯥꯔꯤꯗ ꯀꯩꯗ ꯐꯨꯠꯐꯥ ꯐꯨꯠꯐꯥ ꯋꯥ ꯆꯠꯈꯤ ꯇꯥꯔꯒꯗꯤ ꯋꯥꯕꯗꯣ ꯈꯪꯉꯣꯏꯗꯧꯗꯣ ꯎ ꯆꯠꯄꯗꯗ ꯑꯗꯨꯝ ꯀꯩꯝ ꯇꯧꯗ꯭ꯔꯁꯨ ꯀꯝ ꯁꯨꯗ꯭ꯔꯁꯨ ꯑꯗꯨꯝ ꯋꯥꯕꯤꯗꯣ ꯑꯃ ꯂꯝꯕꯤ ꯂꯩꯔꯛ ꯍꯣꯏ ꯫ ꯃꯌꯥꯝꯁꯦ ꯊꯧꯅꯕ ꯍꯣꯠꯅꯕꯗ ꯎꯝ ꯑꯗꯩꯗꯤ ꯑꯩꯗꯤ ꯈꯔꯁꯨ ꯃꯁꯥꯒꯤ ꯆꯕꯠꯅꯩꯗꯣ
ꯎꯝ ꯎꯝ
ꯑꯗꯨꯅ ꯅꯨꯡꯁꯥ ꯈꯇꯪ ꯁꯥꯔꯗꯤ ꯑꯗꯨꯝ ꯄꯠꯂꯦ ꯅꯨꯡꯁꯥꯗ ꯈꯔ ꯆꯠꯂꯨꯔꯗꯤ
ꯍꯣꯏ
ꯑꯁꯦꯡꯕꯩꯁꯨ ꯅꯨꯡꯁꯥ ꯁꯥꯗ꯭ꯔꯗꯤ ꯏꯁꯥꯥꯁꯦ ꯍꯥꯏ ꯍꯥꯏꯅ ꯈꯤꯇꯪ ꯀꯜꯂꯒ ꯑꯃ ꯎꯝ ꯈꯤꯇꯪ ꯑꯦꯛꯇꯤꯚ ꯑꯣꯏꯅꯤꯡꯉꯦꯕ ꯅꯨꯡꯁꯥ ꯍꯦꯛ ꯊꯣꯛꯂꯛꯑꯗꯤꯅꯦ꯫ ꯀꯔꯤꯝꯇ ꯑꯃ ꯏꯁꯥꯥꯁꯦ ꯌꯥꯗ꯭ꯔꯦ ꯑꯃ ꯆꯥꯗ ꯊꯛꯇꯕꯒꯤ ꯇꯥꯏꯞꯇ ꯑꯗꯨꯝ ꯑꯃ ꯑꯗꯨꯅꯦ ꯃꯤꯠꯀꯁꯨ ꯄꯥꯡ ꯉꯝꯃꯔꯣꯏ ꯎꯝ ꯅꯨꯡꯁꯥ ꯍꯦꯛ ꯎꯕꯒ ꯑꯗꯩ ꯈꯔ ꯍꯦꯟꯖꯟꯅ ꯆꯠꯂꯒꯅ ꯀꯣꯛ ꯆꯤꯛꯑꯅꯤꯕ ꯀꯣꯛꯁꯤꯃ ꯆꯤꯛꯄ ꯁꯤꯃꯥ ꯄꯣꯠ ꯍꯥꯞꯅꯦꯕ ꯑꯗꯨꯅꯦ ꯑꯁꯥꯏ ꯌꯧꯔꯣ ꯍꯜꯂꯛꯄꯗ ꯀꯣꯛꯁꯤꯛꯇ ꯌꯥꯄꯣꯟꯇꯦ ꯫ ꯑꯩꯗꯤ ꯀꯣꯛ ꯆꯤꯛꯄꯕꯨꯗꯤ ꯇꯧꯗꯦꯕꯀꯣ ꯑꯩꯒꯤꯅ ꯑꯥ ꯑꯩꯅ ꯃꯤꯠ ꯄꯥꯡꯕꯁꯤꯃ ꯅꯨꯡꯉꯥꯏꯔꯔꯣꯏ
ꯎꯝ
ꯑꯗꯒꯤꯗꯤ ꯑ ꯑꯗꯨꯃꯥꯏꯅ ꯅꯨꯡꯁꯥ ꯁꯥꯔꯒ ꯀꯩꯅꯣꯁꯦ ꯑꯩꯈꯣꯏꯒꯤ ꯁꯥꯇꯤꯟꯒꯨꯝꯕ ꯇꯨꯞꯄꯒ ꯅꯠꯇ꯭ꯔꯒꯅ ꯒꯥꯔꯤ ꯃꯆꯥ ꯇꯣꯡꯉꯒꯅ ꯐꯤ ꯀꯩꯀꯥꯥ ꯃꯥꯏ ꯀꯨꯞꯁꯜꯂ ꯆꯠꯂꯗꯤ ꯐꯩꯌꯦꯕꯀꯣ ꯅꯠꯇ꯭ꯔꯕ ꯀꯩꯝ ꯀꯩꯝꯇ ꯀꯩꯅꯣ ꯇꯧꯗꯕꯤ ꯆꯠꯂꯕ ꯑꯗꯨ ꯑꯣꯏꯏꯗꯤ ꯑꯩ ꯃꯥꯏꯁꯦ ꯑꯗꯨꯝ ꯍꯥꯀꯠ ꯆꯔꯅꯤ ꯑꯃ ꯑꯦꯂꯔꯖꯤ ꯍꯥꯏꯔ ꯑꯦꯂꯔꯖꯤꯃꯛꯁꯨ ꯅꯠꯇꯦꯕꯀꯣ ꯑꯩꯒꯤꯗꯤ
ꯎꯝ
ꯑꯦꯂꯔꯖꯤ ꯇꯧꯅ ꯃꯌꯥꯝ ꯊꯥꯔꯒ ꯄꯣꯝꯈꯠꯂꯒ ꯍꯥꯒꯠꯆꯕꯤꯗꯨ ꯅꯠꯇꯕꯤꯗ ꯑꯩꯈꯣꯏꯒꯤ ꯎꯐꯨꯟ ꯀꯩꯀꯥꯁꯦꯒ ꯑꯩꯒꯤ ꯏꯁꯀꯤꯟꯁꯤꯒ ꯊꯦꯡꯅꯕꯗ ꯑꯃ ꯌꯥꯝ ꯆꯛ ꯆꯛ ꯆꯛ ꯊꯤꯜꯂꯒ ꯍꯥꯒꯠꯆꯕ ꯍꯒꯠꯇꯤ ꯍꯥꯒꯠꯆꯔ ꯑꯃꯥ ꯃꯥꯏ ꯇꯥꯊꯣꯛꯈ꯭ꯔꯁꯨ ꯉꯥꯏꯍꯥꯛꯇꯤ ꯑꯗꯨꯝ ꯍꯥꯒꯠꯆ ꯂꯩꯕꯗꯣ ꯫ ꯑꯗꯨꯃꯥꯏꯅ ꯇꯧꯔꯦ ꯀꯥꯡ ꯆꯤꯛꯄꯁꯤꯁꯨ ꯃꯔꯣꯝ ꯑꯃ ꯀꯟꯕꯅꯦ ꯑꯗꯨꯅꯦ ꯑꯗꯨꯃꯥꯏ ꯇꯧꯔꯦ ꯁꯣꯔꯣꯛꯁꯦ ꯌꯥꯝꯅ ꯁꯥꯡꯅꯒ ꯅꯠꯇꯕ ꯉꯥꯏꯍꯥꯛ ꯃꯇꯦꯛ ꯑꯃꯇꯪ ꯁꯨꯝ ꯆꯠꯂꯨꯕꯁꯦ ꯃꯥꯏꯁꯦ ꯍꯜꯂꯛꯄꯗ ꯑꯃ ꯀꯔꯦꯡ ꯀꯔꯦꯡ ꯂꯥꯎꯋꯦꯕ ꯑꯗꯨꯅꯦ ꯅꯍꯥꯟꯋꯥꯏ ꯑꯗꯨꯝ ꯄꯪꯆꯠ ꯆꯠꯂꯅꯤꯅꯦ ꯑꯗꯨꯃꯥꯏꯅ ꯀꯩꯁꯨ ꯀꯦꯟꯗꯦꯕ ꯑꯃ ꯀꯦꯟꯗꯦ ꯍꯧꯖꯤꯛꯅ ꯅꯍꯥꯟꯋꯥꯏꯗꯤ ꯀꯩꯅꯣ ꯑꯝꯇꯥꯒ ꯀꯨꯞꯄꯤꯕ ꯅꯠꯇꯦ ꯀꯨꯞꯇꯤꯌꯦ ꯑꯦ ꯑꯗꯨꯝꯅꯦ ꯁꯟꯁꯀ꯭ꯔꯤꯟ ꯀꯥꯏꯖꯦ ꯇꯩꯗꯦ ꯀꯥꯏ ꯁꯟꯁꯀ꯭ꯔꯤꯟꯅꯣ ꯒꯦꯁꯂꯦꯟ ꯇꯩꯔꯒ ꯆꯠꯂꯤꯅꯤ ꯅꯨꯡꯁꯥ ꯃꯔꯛꯇꯨꯗꯥ ꯑꯗꯨꯅꯦ ꯀꯦꯕ ꯅꯨꯃꯤꯠꯇꯥꯗꯤ ꯑꯗꯨꯖꯨ ꯑꯗꯨꯝ ꯀꯦꯗꯔꯥꯗꯤ ꯇꯩꯗꯦ ꯇꯩꯗꯦ ꯈꯔ ꯍꯦꯟꯅ ꯂꯨꯅ ꯅꯥꯅꯤꯡꯕ ꯅꯨꯃꯤꯠ ꯉꯁꯥꯏ ꯒꯂꯦꯁꯦꯜ ꯇꯩꯕ ꯋꯥꯅꯦ ꯎꯨꯝ ꯎꯨꯝ ꯑꯗꯨꯗꯥꯕꯨ ꯑꯗꯨꯝ ꯆꯠꯂꯩꯅꯦ ꯑꯗꯣ ꯁꯨꯃꯥꯏꯅ ꯅꯨꯡꯁꯥꯖꯦ ꯀꯩꯁꯨ ꯀꯥꯁꯨ ꯀꯥꯊꯦꯛꯇꯦ ꯁꯥꯁꯨ ꯁꯥꯗꯦ ꯑꯗꯒꯤ ꯀꯩꯝ ꯇꯧꯗꯦ ꯍꯧꯖꯤꯛꯅꯤꯅꯦ ꯁꯟꯁ꯭ꯀ꯭ꯔꯤꯟꯁꯦ ꯈꯤꯇꯪ ꯇꯩꯔ ꯆꯠꯂꯤꯁꯤꯐꯧꯅꯦ ꯈꯔ ꯀꯩꯅꯣ ꯅꯨꯡꯁꯥꯗ ꯍꯦꯟꯗꯣꯛꯄ ꯅꯨꯃꯤꯠꯇꯒꯥ ꯍꯟꯖꯤꯟ ꯍꯟꯖꯤꯟ ꯇꯩꯍꯧꯗ꯭ꯔꯗꯤ ꯑꯃ ꯍꯜꯂꯛꯑꯒ ꯁꯟꯕꯔꯥꯟ ꯑꯗꯨꯝ ꯇꯧꯔꯦꯕ ꯍꯧꯖꯤꯛ ꯅꯨꯡꯁꯥꯖꯦ ꯏꯁꯥꯖꯦ ꯀꯩꯝꯇ ꯅꯨꯡꯁꯥꯗ ꯏꯛꯄꯣꯁ ꯇꯧꯕ ꯌꯥꯗ꯭ꯔꯦ ꯫ ꯑꯗꯨꯅꯦ ꯌꯥꯝ ꯐꯠꯇ꯭ꯔꯕ ꯖꯥꯠꯅꯦ ꯅꯨꯡꯁꯥꯁꯦ ꯌꯥꯝ ꯊꯤꯅ ꯎꯝ ꯌꯥꯝ ꯅꯨꯡꯉꯥꯏꯇꯦꯕ ꯑꯗꯨꯒꯤ ꯑꯩꯗꯣ ꯅꯨꯡꯉꯥꯥꯏꯇꯦ ꯑꯃ ꯈꯔ ꯒꯥꯔꯤꯗ ꯀꯩꯗ ꯀꯥꯔ ꯃꯅꯨꯡ ꯑꯗꯨꯝ ꯇꯣꯡꯉꯒ ꯆꯠꯈ꯭ꯔꯕ ꯃꯤꯅ ꯈꯪꯗꯕꯩ ꯋꯥꯅꯤꯕ ꯃꯥꯅꯦ ꯫ ꯁꯦ ꯑꯃꯗ ꯑꯃꯨꯛ ꯆꯠ ꯑꯃꯗ ꯑꯃꯨꯛ ꯆꯠ ꯇꯧꯕꯗꯨꯗꯤ ꯌꯥꯗꯔꯦ ꯗꯤꯍꯦꯁꯤꯒꯥ ꯍꯥꯏꯔꯗꯤꯅꯦ ꯄ꯭ꯔꯤꯟꯁꯦꯁ ꯑꯣꯏꯒꯗꯕ ꯃꯥꯅꯦ ꯀꯩꯅꯣꯒ ꯀꯥꯔꯅꯒ ꯊꯣꯡꯒꯥꯟꯗ ꯖꯔ ꯈꯥꯝꯃꯛ ꯑꯒꯥ ꯑꯥ ꯑꯗꯨꯗꯥ ꯕꯁꯀꯥ ꯀꯥꯈꯠꯂꯒ ꯗ꯭ꯔꯥꯏꯚꯔꯅꯒ ꯊꯧꯔꯒ ꯆꯠꯄꯤꯗꯣ ꯑꯗꯨꯃꯥꯏꯅ ꯑꯣꯏꯒꯗꯧꯅꯦꯕ ꯑꯗꯨꯗꯤ ꯑꯣꯏꯗ꯭ꯔꯕꯅꯤꯅ ꯁꯣꯝꯗꯗꯤ ꯀꯥꯔꯥ ꯁꯪꯉꯒꯅꯤꯅꯦ ꯊꯕꯛ ꯂꯥꯛꯄꯗꯥ ꯑꯗꯥ ꯁꯥꯝꯗꯗꯤ ꯊꯩꯔꯤꯅꯦ ꯀꯩꯅꯥꯃꯥ ꯆꯠꯅꯤ ꯈꯟꯕꯥ ꯀꯩꯝ ꯍꯔꯥꯎꯗꯦ ꯍꯧꯖꯤꯛꯀꯥꯟ ꯅꯨꯡꯁꯥꯖ ꯋꯤꯟꯇ꯭ꯔ ꯅꯪꯅꯦ ꯆꯠꯂꯨꯁꯦ ꯀꯣꯏꯔꯨꯁꯦ ꯍꯥꯏꯔꯁꯨ ꯍꯔꯥꯎꯋꯦꯕ ꯁꯨꯝ ꯍꯔꯥꯎꯕ ꯁꯨꯝ ꯑꯦꯟꯖꯣꯏ ꯇꯧꯕ ꯅꯨꯡꯉꯥꯏꯔꯅꯤ ꯗꯨ ꯈꯟ ꯍꯣꯏ
ꯍꯧꯖꯤꯛꯇꯤ ꯑꯃ ꯑꯦꯟꯖꯣꯏ ꯇꯧꯕꯐꯝꯒ ꯈꯪꯗꯦ ꯍꯥꯏꯕ ꯁꯪꯉ ꯀꯥꯔꯒꯅ ꯍꯦꯜꯂꯛꯀꯗꯣꯏꯁꯦ
ꯈꯪꯗꯦ ꯈꯪꯗꯦ ꯑꯗꯒꯤ ꯎꯝ ꯀꯩꯅꯣꯁꯤꯁꯨ ꯎꯝ ꯁꯥꯇ꯭ꯔꯤꯛ ꯁꯥꯔꯝꯃꯅꯤꯅ ꯑꯗꯨꯒ ꯅꯣꯡꯖꯤꯖꯨ ꯈꯪꯍꯧꯗꯕꯤꯗ ꯑꯃꯨꯛ ꯇꯥꯁꯜꯂꯛꯑꯅꯤ ꯍꯣꯏ ꯇꯥꯏꯌꯦ ꯍꯧꯖꯤꯛ ꯀꯟ ꯑꯗꯒꯤ ꯁꯦꯒꯥꯏꯒꯩ ꯁꯥꯔꯝꯕꯗꯨꯅꯅꯦ ꯅꯣꯡ ꯑꯃꯨꯛ ꯆꯨꯅꯤꯕ ꯑꯗꯩ ꯅꯣꯡꯁꯤ ꯑꯃꯨꯛ ꯍꯥꯡꯗꯣꯛꯈ꯭ꯔꯒ ꯁꯥꯔꯛꯄ ꯅꯨꯡꯁꯥꯥ ꯁꯤꯅꯒ ꯂꯪꯕꯁꯤꯗꯤꯅꯦ ꯃꯤꯠꯁꯦ ꯄꯥꯡꯕ ꯉꯝꯗꯦ ꯑ ꯑꯗꯨꯁꯨꯅꯦ ꯑꯗꯨ ꯃꯤꯠ ꯄꯥꯡꯕ ꯅꯨꯡꯉꯥꯏꯇꯦ ꯍꯥꯏꯁꯦ ꯂꯝꯁꯦ ꯃꯤꯠꯁꯦ ꯑꯃ ꯆꯣꯡꯊꯣꯛꯀꯦ ꯇꯧꯋꯦ ꯍꯥꯏꯕ ꯉꯥꯟꯃꯟꯕꯒꯤ꯫ ꯑꯗꯨꯅꯦ ꯅꯨꯡꯁꯥꯁꯤꯁꯨ ꯑꯃ ꯑꯩꯈꯣꯏꯒꯤ ꯆꯥꯡ ꯑꯃꯗ ꯁꯥꯕ ꯍꯥꯏꯕ ꯑꯃ ꯂꯩꯗꯅ꯫ ꯑꯗꯨꯗꯣ ꯑꯣꯏꯗꯕꯗꯣ ꯎꯝ ꯎꯝ ꯑꯣꯏꯗ꯭ꯔꯦ ꯅꯍꯥꯟꯋꯥ ꯁꯨꯃꯥꯏꯅ ꯇꯧꯔꯝꯗꯦꯕ ꯍꯧꯖꯤꯛꯀꯥꯟꯁꯦ ꯄꯨꯔꯥ ꯀ꯭ꯂꯥꯏꯃꯦꯠꯁꯦ ꯐꯖꯅ ꯆꯦꯟꯖ ꯇꯧꯔꯗ ꯆꯍꯤ ꯑꯃ ꯑꯅꯤ ꯎꯝ ꯎꯝ ꯆꯍꯤ ꯃꯉꯥꯃꯨꯛ ꯃꯅꯨꯡꯁꯤꯗ ꯑꯣꯏꯗꯣꯏꯅꯦꯕ ꯁꯨꯃꯥꯏꯅ ꯀꯩꯁꯨ ꯁꯥꯗꯦꯕ ꯁꯥꯗꯦ
ꯊꯣꯛꯑꯝꯃꯤꯅꯤ ꯈꯣꯠꯂꯤꯅꯤ ꯂꯣꯏꯅꯃꯛ ꯇꯧꯔꯝꯃꯤꯅꯦꯕ ꯍꯧꯖꯤꯛ ꯆꯍꯤ ꯑꯃꯅꯤꯁꯦ ꯄꯨꯔꯥ ꯑꯩꯈꯣꯏꯒꯤ ꯍꯥꯟꯅꯒꯤ ꯁ꯭ꯋꯥꯏ
ꯁꯋꯥꯏꯒꯤ ꯋꯗꯔꯥꯗꫭ ꯀꯩꯝ ꯑꫭꯏꯔꯝꯗꯔꯦ ꯌꯦꯡꯉꯨꯅꯦ ꯊꯥꯏꯅ ꯁꯤꯒꯤ ꯃꯇꯝꯁꯤꯗ ꯁ꯭ꯀꯨꯜ ꯀꯥꯔꯝꯃꯣ ꯑꯩ ꯀꯩꯅꯣ ꯑꯣꯏꯗꯧ ꯃꯥꯜꯂꯦ ꯑꯩ ꯍꯧꯖꯤꯛ ꯑꯉꯥꯡ ꯑꯣꯏꯔꯥꯗꯤ ꯀꯞꯅꯤꯡꯉꯦ ꯍꯥꯏꯅꯤ ꯑꯩ ꯍꯥꯟꯅ ꯂꯥꯏꯔꯤꯛ ꯇꯝꯕ ꯂꯣꯏꯍꯧꯕ ꯐꯔꯦꯅꯦ ꯑꯗꯨꯅꯦ ꯍꯥꯏꯁꯦ ꯉꯝꯃꯣꯏꯕ ꯁꯤ ꯋꯦꯗ꯭ꯔꯁꯤꯗꯤ ꯑꯩ ꯃꯣꯖꯥ ꯇꯣꯡꯉꯒ ꯑꯁ ꯇꯥꯏꯒ ꯄꯨꯜꯂꯒ ꯆꯠꯇꯣꯏꯗꯣ ꯑꯩ ꯁꯨꯡꯉꯝꯃꯣꯏ ꯁꯨꯡꯉꯝ ꯉꯝꯃꫭꯏ ꯍꯥꯏꯕꯥ ꯈ꯭ꯋꯥꯏꯗꯒꯤ ꯁꯥꯕꯁꯦ ꯃꯇꯝꯗꯨꯗꯥ ꯆꯠꯂꯛꯑꫯꯅꯤ ꯌꯦꯡꯉꯨꯅꯦ ꯈ꯭ꯋꯥꯏꯗꯥꯒꯤ ꯁꯥꯕꯖꯦ ꯑꯩꯗꯤ ꯁ꯭ꯀꯨꯜꯒꯤ ꯌꯨꯅꯤꯐꯣꯔꯝꯖꯤꯃꯨꯛ ꯁꯥꯕ ꯂꯩꯇꯦ
ꯁꯥꯏ ꯑꯗꯩꯅꯦ ꯑꯩꯈꯣꯏꯗꯤꯅꯦ ꯎꯝ ꯍꯣꯏ ꯀꯩꯅꯣꯗꯨꯗꯤ ꯇꯧꯕꯗꯤ ꯇꯧꯗꯦ ꯈꯔ ꯆꯥꯎꯔꯛꯑꯀꯥꯟꯗꯕꯨꯗꯤ ꯑꯗꯨꯝ ꯇꯧꯔꯛꯑꯦꯀꯣ ꯑꯉꯥꯡ ꯏꯂꯤꯕꯦꯜ ꯇꯨꯌꯦꯞ ꯌꯧꯔꯛꯑꯕꯨꯗꯤ ꯑꯉꯥꯡ ꯑꫭꯏꯔꯤꯀꯥꯟꯗꯥꯕꯎꯗꯤ ꯑ ꯀꯩꯅꯣꯒꯁꯦ ꯁ꯭ꯀꯨꯜꯅ ꯑꯇꯩꯗꯤ ꯄꯤꯔꯁꯨ ꯁꯣꯛꯁ ꯀꯨꯝꯕꯒꯗꯣ ꯄꯤꯗꯦ ꯍꯧꯖꯤꯛꯀꯥꯟꯅ ꯑꯃꯨꯛ ꯇꯥꯡꯉꯁꯨ ꯇꯥꯡꯅ ꯁꯣꯛꯁ
ꯁꯣꯝ ꯀꯩꯀꯥꯒꯗꯤ ꯄꯪꯄꯤ ꯄꯤꯁꯟꯗ꯭ꯔꯅꯦ ꯑꯥ ꯄꯤꯌꯦ ꯑꯗꯨ ꯄꯤꯗꯅꯤꯅ ꯑꯗꯨꯝ ꯁꯣꯁꯀꯗꯣ ꯍꯥꯏꯗꯤ ꯏꯪꯅꯕ ꯀꯣꯇꯟꯒꯤ ꯀꯩꯒꯤꯒꯗꯣ ꯀꯩꯁꯨ ꯌꯥꯝ ꯇꯣꯡꯗꯦꯕ ꯎꯝ ꯇꯣꯡꯗꯦ ꯑꯗꯨꯝ ꯄꯪꯇꯣꯡ ꯇꯣꯡꯗ꯭ꯔꯥ ꯉꯧꯔꯥ ꯂꯣꯏꯔꯦ ꯃꯨꯔꯥ ꯂꯣꯏꯔꯦ ꯃꯆꯨꯗꯨꯒ ꯆꯥꯟꯅꯔꯥ ꯂꯣꯏꯔꯦꯅ ꯑꯗꯨꯝ ꯇꯣꯡꯉꯦꯕ ꯑꯃ ꯏꯪꯒꯗꯕ ꯗ꯭ꯔꯦꯁ ꯀꯥꯏꯗꯣ ꯁꯦꯠꯇꯦ ꯑꯗꯨꯖꯨ ꯑꯗꯨꯝ ꯁꯥꯗꯦꯕ ꯁꯥꯗꯦ ꯑꯗꯨꯝ ꯉꯝꯃꯦ ꯑꯗꯨꯝ ꯉꯝꯃꯥ ꯆꯠꯂꯛꯏꯅꯦꯕ ꯑꯩ ꯍꯧꯖꯤꯛ ꯁꯀ꯭ꯨꯜ ꯀꯥꯔꯒ ꯅꯣꯏ ꯑꯃꯨꯛ ꯗ ꯆꯠꯂꯣꯒ ꯂꯥꯏꯔꯤꯛ ꯇꯝꯃꯣꯒ ꯍꯥꯏꯔꯗꯤꯅꯦ ꯑꯩ ꯉꯝꯗꯣꯏꯒ ꯃꯥꯥꯟꯗꯤ ꯑꯗꯨꯗꯤ ꯑꯩ ꯉꯝꯃꯣꯏ ꯑꯩ ꯁꯨꯡꯉꯝ ꯉꯝꯃꯣꯏ ꯑꯗꯨꯗꯅꯦ ꯑꯩ ꯅ ꯍꯥꯟꯅ ꯂꯥꯏꯔꯤꯛ ꯇꯝꯕ ꯂꯣꯏꯍꯧꯕ ꯐꯥꯔꯦ ꯃꯥꯅꯤ ꯑꯗꯨ ꯍꯧꯖꯤꯛ ꯑꯩ ꯗꯟꯗꯤꯗꯥꯅꯦ ꯇꯝꯃꯤꯁ ꯃꯥꯅꯦ ꯍꯧꯖꯤꯛ ꯆꯠꯂꯤꯁꯤꯐꯥꯎ ꯎꯄꯥꯏ ꯂꯩꯇꯥꯕꯩ ꯁꯨꯝ ꯆꯠꯂꯕꯩ ꯋꯥꯅꯤ ꯈꯔ ꯃꯥꯅꯦ ꯑꯗꯨꯅ ꯑꯗꯨꯗꯤ ꯑꯩꯗꯣ ꯀꯩꯅꯣ ꯇꯧꯔꯒꯦ ꯑꯃꯨꯛ ꯅꯉꯣꯟꯗ ꯐꯥꯎꯔꯛꯑꯒꯦ ꯑꯥ ꯑꯥ ꯅ ꯪ ꯌꯥꯎꯒꯦ ꯍꯥꯏꯔꯕꯨꯗꯤ ꯍꯥꯏꯔꯧꯗ ꯍꯥꯏꯗꯤꯅꯦ ꯑꯩꯒ ꯀꯩꯅꯣ ꯇꯧꯀꯥꯟ ꯆꯠꯂꯒ ꯌꯦꯡꯉꯕ꯭ꯔꯥ ꯀꯩꯅꯣ ꯇꯧꯁꯨ ꯌꯥꯏꯌꯦ ꯍꯣ ꯍꯣꯏ ꯑꯗꯨꯃꯥꯏꯅ ꯇꯧꯔꯁꯦ ꯑꯩꯗꯣ ꯀꯩꯅꯣ ꯇꯧꯒꯦ ꯃꯊꯪ ꯊꯥꯗꯒꯤ ꯑꯣꯏꯅ ꯐꯖꯅ ꯀꯩꯅꯣ ꯇꯧꯔꯒꯦ ꯑꯁꯤꯒꯤ ꯂꯣꯏꯔꯝꯗꯥꯏꯒꯤꯁꯦ ꯁꯤꯖꯤꯒ ꯊꯥ ꯂꯣꯏꯔꯛꯄꯩꯁꯦ ꯁꯤꯗ ꯑꯩꯗꯣ ꯂꯥꯛꯑꯒꯦ ꯑꯗꯨꯒ ꯌꯦꯡꯃꯤꯟꯅꯔꯨꯔꯥꯖꯤ
ꯎꯝ
ꯑ ꯑꯗꯨꯒ ꯀꯩꯅꯣ ꯇꯧꯋꯦ ꯎꯝ ꯆꯠꯄꯕꯨꯗꯤ ꯃꯊꯪ ꯊꯥꯗꯩ ꯑꯣꯏꯅ ꯍꯧꯔꯒꯦ ꯐꯖꯅ
ꯎꯝ
ꯍꯣꯏ ꯍꯣꯏ ꯑꯗꯨꯏꯗꯤꯅꯦ ꯑꯗꯨꯝ ꯌꯥꯅꯤ ꯅꯪ ꯁꯪꯗꯧꯕ ꯇꯥꯏꯃꯤꯡꯗꯣ ꯑꯩ ꯑꯗꯨꯝ ꯉꯥꯏꯇꯥ ꯉꯥꯏꯇꯥ ꯆꯠꯄꯅꯤꯅꯥꯅꯦ ꯍꯣꯏ ꯍꯣꯏ ꯑꯩꯉꯣꯟꯗ ꯑꯗꯨꯝ ꯍꯥꯏꯔꯛꯑꯣ ꯑꯗꯨꯒ ꯏꯕꯥꯏꯅꯤ ꯆꯠꯂꯒ ꯌꯦꯡꯉꯨꯔꯁꯦ ꯍꯣꯏ ꯍꯣꯏ ꯑꯗꯨꯃꯥꯏꯅ ꯇꯧꯔꯁꯤ ꯑꯥ ꯊꯝꯃꯦ ꯊꯝꯃꯦ
ꯍꯣꯏ ꯍꯣꯏ